ꯍꯜꯂꯣ
ꯆꯥꯛ ꯆꯥꯔꯕꯣ
ꯆꯥꯇꯦ ꯏ ꯀꯨꯞꯠꯇ ꯏ꯭ꯔꯣ
ꯆꯠꯇꯦ
ꯐꯔꯦ ꯆꯠꯇ꯭ꯔ ꯍꯥꯏꯗꯤ
ꯀꯩ ꯇꯧꯔꯝꯃꯤꯅꯣ
ꯑꯝꯝ
ꯍꯥꯎ
ꯐꯝꯅꯤ ꯌꯥꯕ
ꯀꯩꯅꯣꯝ ꯍꯥꯏꯒꯦ ꯇꯧꯕꯅꯦꯅꯣ ꯍꯥꯏꯕ ꯇꯜꯂꯕ ꯑ ꯎ ꯐꯝꯔꯤ ꯍꯒ
ꯎꯝ ꯏꯔꯨ ꯏꯔꯨꯕꯗ ꯃꯇꯝ ꯀꯨꯏꯅ ꯂꯨꯏꯍꯦ ꯅꯪꯁꯦ
ꯔꯨꯕꯁꯨꯔꯒ ꯎꯝ ꯑ ꯆꯥꯛꯈꯨꯝꯗ ꯆꯨꯖꯥꯛ ꯑꯃꯨꯛ ꯆꯥꯔ ꯂꯩꯕ
ꯑꯁ ꯃꯤꯅ ꯊꯥꯔꯛꯑꯣ ꯍꯥꯏꯕꯗꯤ ꯁꯨꯡꯌꯥ ꯌꯥꯗꯦ
ꯑꯩꯅ ꯂꯩꯇ꯭ꯔꯦ ꯍꯥꯏꯔꯒ
ꯎꯝ ꯀꯩꯅꯣ ꯅꯪ ꯂꯩꯇ꯭ꯔꯒ ꯅꯣꯏꯅ ꯑꯗꯨꯝ ꯆꯥꯔꯤꯕ
ꯎꯝ ꯃꯤꯒꯤ ꯂꯩꯕꯅꯤꯗꯅ
ꯎꯝ
ꯃꯤꯒꯤ ꯂꯩꯕꯅꯦ ꯒ꯭ꯔꯨꯞꯇ ꯊꯥꯒꯠꯂꯛꯄ ꯆꯨꯖꯥꯛ ꯆꯥꯝꯃꯒꯤ ꯇꯔꯥ ꯇꯧꯋꯦ ꯍꯥꯏꯕ ꯑꯗꯨ ꯑꯩꯅ ꯂꯧꯕ ꯆꯠꯂꯦ ꯑꯗꯨꯒ ꯑꯅꯤꯃꯨꯛ ꯍꯥꯞꯄꯤꯌꯦ ꯑꯩꯈꯣꯏ ꯑꯩꯈꯣꯏ ꯄꯨꯕꯨꯄꯨ ꯍꯣꯏꯒꯤ ꯑꯣꯏꯕꯒꯤ
ꯍꯁ ꯑꯗꯨꯗꯤ ꯍꯥꯞꯄꯗ ꯑꯣꯏꯅ ꯂꯧꯔꯒꯦ ꯍꯥꯏ ꯌꯥꯗ꯭ꯔꯣ
ꯑꯗꯨꯗꯤ ꯑꯅꯤ ꯈꯛꯇ ꯕꯨꯛ ꯀꯣꯟꯅꯔꯦꯅꯥ ꯀꯅꯥ ꯀꯅꯥ ꯌꯦꯡꯗꯣꯏꯅꯣ ꯑꯩꯅ ꯌꯦꯡꯗꯣꯏꯔꯣ ꯑꯩꯈꯣꯏ ꯕꯥꯅ ꯑꯩꯈꯣꯏꯕꯥꯅ ꯆꯥꯕꯔꯣ
ꯑꯗꯨ ꯌꯦꯟ ꯑꯗꯨꯝ ꯈꯤꯇꯪ ꯈꯤꯇꯪ ꯆꯥꯕ ꯌꯥꯏꯅ ꯅꯣꯏ ꯇꯔꯥꯃꯥꯊꯣꯏꯗ ꯅꯣꯏꯅ ꯊ ꯅꯣꯏ ꯑꯍꯨꯝꯈꯛ ꯆꯥꯕ
ꯂꯣꯏꯅ ꯆꯥꯕ ꯉꯝꯗꯦꯍꯦ ꯑꯩꯈꯣꯏ ꯕꯥꯒ ꯑꯩꯈꯣꯏ ꯕꯥꯗꯤ ꯑꯃꯃꯝꯇꯪꯅꯦ ꯆꯥꯕ ꯑꯩ ꯑꯩꯅ ꯑꯅꯤ ꯁꯨꯔꯦ ꯍꯥꯏꯥꯏ ꯑ ꯉꯁꯤꯁꯨ ꯆꯨꯖꯥꯛ ꯆꯥꯕꯅꯤꯅ ꯆꯥꯛꯁꯦ ꯌꯥꯝ ꯆꯥꯗꯕꯅꯦꯕꯀꯣ ꯑꯦ ꯉꯁꯥꯏ ꯆꯥꯛ ꯇꯣꯛꯑꯒ ꯑꯃ ꯆꯥꯔꯦ ꯑꯗꯨꯒ ꯍꯧꯖꯤꯛ ꯂꯨꯕ ꯂꯣꯏꯔꯒ ꯑꯃ ꯆꯥꯔꯦ ꯍꯥꯎꯋꯦ ꯆꯨꯖꯥꯛꯁꯦ ꯌꯥꯝ ꯊꯨꯝꯃꯦ
ꯑꯦꯁ ꯌꯥꯔꯅꯨ ꯁꯤꯗ ꯍꯥꯏꯔꯛꯀꯅꯨ
ꯑ ꯌꯥ
ꯑꯩꯈꯣꯏ ꯆꯥꯗꯕ ꯐꯪꯕꯁꯤꯡꯅ ꯇꯤꯟ ꯌꯣꯠꯂꯒ ꯂꯩ ꯍꯥꯏꯕ꯭ꯔꯣ
ꯑꯩꯈꯣꯏꯒꯤꯁꯨ ꯂꯧꯅ ꯂꯩꯔꯝꯒꯅꯤ ꯑꯗꯣ ꯑꯩꯈꯣꯏꯒꯤꯗꯤ ꯍꯥꯎꯕ ꯅꯠꯇꯦꯕ
ꯍꯥꯎꯒꯦꯔꯥ ꯍꯥꯎꯔꯣꯏꯗꯔꯥ ꯆꯨꯖꯥꯛ ꯍꯥꯏꯔꯗꯤ ꯑꯩꯗꯤ ꯑꯗꯨꯝ ꯆꯥꯅꯤꯡꯏꯤ
ꯑꯩꯗꯤ ꯌꯥꯝ ꯆꯥꯅꯤꯡꯉꯦꯅꯗꯤ ꯈꯟꯕꯀꯣ ꯅꯍꯥꯟꯗꯣ ꯑꯗꯣ ꯑꯃꯗꯒꯤ ꯍꯦꯟꯅ ꯆꯥꯕ ꯉꯝꯗꯕ ꯆꯨꯖꯥꯛꯁꯦ
ꯀꯩꯒꯤꯅꯣ
ꯈꯝꯗꯦ ꯍꯦꯛꯇꯣ ꯄꯨꯕꯨꯛ ꯊꯔꯅꯦ
ꯑꯗꯨꯕꯨꯗꯤ ꯆꯨꯖꯥꯛꯇꯨꯁꯨ ꯀꯩꯅꯣ ꯆꯥꯛꯍꯥꯎꯒꯤ ꯆꯨꯖꯥꯛ ꯃꯥꯟꯕꯗꯣ ꯅꯞ ꯅꯞ ꯂꯥꯛꯕꯗꯣ ꯑꯗꯨꯅꯁꯥꯅꯤꯡ ꯑꯩꯗꯤ
ꯉꯁꯤꯒꯤ ꯆꯨꯖꯥꯛ ꯃꯣꯏꯒꯤ ꯆꯨꯖꯥꯛꯇꯤ ꯌꯥꯝ ꯍꯥꯎꯋꯦ
ꯊꯣꯡꯁꯨ ꯊꯨꯝꯕ꯭ꯔꯥ
ꯊꯨꯝꯃꯦꯌꯥꯝꯝ
ꯑꯩꯈꯣꯏ ꯍꯤꯗꯒꯤ ꯍꯦꯟꯅ ꯊꯨꯝꯂꯝꯝꯕꯅꯤꯀꯣ
ꯀꯦꯕ
ꯈꯣꯏꯍꯤꯗꯒꯤ ꯍꯦꯟꯅ ꯊꯨꯝꯂꯝꯃꯅꯤ ꯃꯥ
ꯍꯦ ꯍꯦ ꯀꯅꯥꯅ ꯍꯥꯢꯕ ꯑꯗꯨꯗꯤ
ꯑꯗꯨ ꯅꯪ ꯈꯨꯍꯥꯏꯗꯣ ꯌꯥꯝ ꯊꯨꯝꯃꯦ ꯑꯅꯤ ꯑꯍꯨꯝꯂꯛ ꯑꯣꯏꯔꯦ ꯅꯪ ꯍꯥꯏꯕꯗꯨ
ꯑꯗꯨ ꯑꯣꯢꯔꯁꯨ ꯊꯝꯕꯗꯣ ꯑꯇꯣꯞꯄꯒꯤ ꯑꯇꯣꯞ ꯑꯗꯨꯃꯥꯏꯅ ꯑꯇꯣꯞꯄ ꯁꯨꯖꯥꯛꯗꯤ ꯊꯨꯝꯃꯤꯗꯅ ꯑꯣ ꯆꯝꯃꯦꯗꯅ ꯆꯥꯛꯍꯥꯎꯗꯣ ꯑꯗꯨꯗꯤ ꯊꯨꯝꯃꯦ ꯍꯥꯎꯋꯦ ꯍꯥꯏꯕꯅꯦ ꯉꯁꯤꯅ ꯑꯍꯥꯟꯕ ꯑꯣꯏꯕꯩꯅꯦ ꯌꯥꯝ ꯍꯥꯎꯕ ꯆꯥꯕꯁꯦ ꯑꯉꯥꯡ ꯑꯣꯏꯔꯤ ꯀꯥꯟꯗꯁꯨ ꯆꯥꯔꯝꯒꯅꯤ ꯑꯗꯨ ꯑꯣꯏꯔꯁꯨ ꯃꯍꯥꯎꯗꯣ ꯀꯥꯎꯈ꯭ꯔꯦꯗꯅ ꯍꯧꯖꯤꯛ ꯑꯁꯤ ꯆꯥꯕꯖꯦ ꯌꯥꯝ ꯍꯥꯎꯋꯦ ꯍꯥꯏꯕ
ꯌꯥꯔꯦ ꯑꯉꯥꯡꯗꯤ ꯍꯣꯏ ꯊꯨꯝꯕ ꯄꯥꯝꯕꯅꯦ ꯊꯨꯝꯃꯤ ꯃꯈꯩ ꯑꯗꯨꯝ ꯍꯥꯎꯕꯅꯦ ꯑꯉꯥꯡꯒꯤꯗꯤ
ꯑꯗꯣ ꯑꯉꯥꯡ ꯑꯣꯏꯔꯤ ꯀꯥꯟꯗꯗꯤ ꯆꯥꯗꯤ ꯆꯥꯔꯝꯒꯅꯤ ꯑꯗꯣ ꯈꯪꯗ꯭ꯔꯦ ꯀꯥꯎꯈ꯭ꯔꯦ ꯍꯥꯏꯕ
ꯑꯗ ꯅꯪꯒꯤꯁꯦꯀꯣ
ꯀꯔꯤꯌꯥ
ꯆꯨꯖꯥꯛ ꯑꯃ ꯑꯅꯤ ꯆꯥꯔꯗꯤ ꯑꯗꯨꯝ ꯄꯨꯛ ꯊꯜꯂꯦ ꯍꯥꯏꯕ
ꯅꯠꯇꯦ ꯌꯥꯝ ꯆꯥꯕ ꯉꯝꯗꯦ ꯍꯥꯏꯕ ꯄꯨꯛ ꯊ ꯄꯨꯛ ꯄꯨꯛꯇꯤ ꯊꯟꯕ꯭ꯔꯥ ꯊꯟꯗꯕ꯭ꯔꯥ ꯈꯪꯗꯦ ꯊꯟꯕ ꯃꯥꯜꯂꯦ ꯍꯣ
ꯎꯝ ꯍ
ꯌꯥꯝ ꯆꯥꯕ ꯉꯝꯗꯦ
ꯌꯥꯝ ꯆꯥ ꯉꯝꯗꯕꯗꯣ ꯄꯨꯛ ꯊꯟꯕꯩꯅꯦ ꯀꯩꯅꯣ
ꯈꯪꯗꯦ ꯄꯨꯛ ꯊꯜꯂꯦ ꯌꯥꯝ ꯊꯟꯕ꯭ꯔꯥ ꯊꯟꯗꯕ꯭ꯔꯥ ꯈꯪꯗꯦ ꯑꯩ
ꯌꯦꯡꯁꯤꯔꯣ
ꯎꯝ ꯇꯜꯂꯦ ꯑꯩꯈꯣꯏ ꯉꯥꯅꯨꯁꯨ ꯃꯣꯏ ꯃꯌꯨꯝꯗ ꯇꯨꯝꯗꯦ ꯃꯄꯥꯟꯗ ꯇꯨꯝꯃꯦ
ꯉꯥꯅꯨꯔꯣ ꯑꯦ ꯅꯣꯏ ꯅꯣꯏ ꯅꯣꯏ ꯉꯥꯅꯨ ꯂꯣꯏꯔꯗꯤ ꯌꯣꯟꯕ ꯌꯥꯒꯗ꯭ꯔꯣ
ꯑꯃ ꯂꯣꯏꯕꯅꯦ ꯌꯣꯟꯅꯕ ꯅꯠꯇꯦ
ꯆꯥꯅꯕ
ꯆꯥꯅꯕ ꯂꯣꯏꯕꯅꯦꯕ ꯌꯣꯟꯅꯕ ꯅꯠꯇꯦꯕ
ꯎꯝ ꯅꯪꯁꯦ ꯋꯥ ꯌꯥꯝ ꯉꯥꯡꯅꯤꯡꯕ ꯃꯥꯟꯗꯝ ꯑꯦ ꯃꯥꯟꯗ꯭ꯔꯦꯗ ꯑꯩꯗꯤ ꯑꯩꯅ ꯑꯗꯨꯝ ꯅꯤꯔꯛꯄꯒꯤ
ꯑꯩꯒ ꯋꯥ ꯉꯥꯡꯕ ꯑꯩꯒ ꯋꯥ ꯉꯥꯡꯕ ꯋꯥꯕ꯭ꯔꯣ
ꯅꯠꯇꯦꯗ ꯑꯩ ꯍꯥꯏꯕꯗꯤ ꯅꯪ ꯇꯜꯂꯝꯅꯤ ꯍꯥꯏꯕ ꯑꯩꯅ ꯆꯨꯖꯥꯛꯁꯨ ꯅꯤꯑꯦ ꯑꯗꯨꯒ ꯉꯥꯅꯨꯁꯨ ꯅꯤꯑꯦ
ꯑꯗꯣ ꯑꯗꯣ ꯉꯥꯏꯅꯨꯗꯤ ꯅꯪ ꯑ ꯑꯩ ꯌꯣꯜꯂꯦ ꯍꯥꯏꯗꯤ ꯅꯪ ꯂꯩꯗꯣꯏ ꯅꯠꯇ꯭ꯔꯣ
ꯑꯦ ꯅꯪ ꯄꯤꯔꯛꯇꯣꯏ ꯅꯠꯇ꯭ꯔꯣ
ꯆꯠꯂꯍꯦ ꯄꯤꯔꯛꯑꯣꯏ ꯀꯩꯅꯣ ꯆꯅꯤꯄꯥꯥꯟꯒꯤ ꯌꯣꯟꯕꯤꯒꯦ
ꯆꯅꯤꯄꯥꯟ ꯑꯃꯣꯝꯂꯥ ꯅꯠꯇ꯭ꯔꯒ ꯂꯥꯕ
ꯅꯨꯄꯤꯁꯨ ꯂꯩ ꯅꯨꯄꯥꯁꯨ ꯂꯩ
ꯍꯥ ꯍꯥ
ꯏꯍꯛ
ꯉꯥꯅꯨ ꯂꯥꯕ ꯑꯣꯢꯅ ꯆꯥꯅꯤꯡꯉꯦ ꯑꯩꯗꯤ
ꯂꯥꯕ ꯍꯥꯏꯗꯤ ꯅꯨꯄꯥꯔꯣ
ꯎꯝ ꯄꯥꯈꯪ ꯐꯥꯔꯕꯗꯣ
ꯑꯣ ꯄꯥꯈꯪ ꯐꯥꯕ ꯆꯍꯤ ꯑꯅꯤ ꯃꯨꯛ
ꯑꯗꯨꯗꯤ ꯂꯤꯔꯦꯍꯦ ꯐꯖꯅ ꯄꯥꯈꯪ ꯁꯥꯔꯤ
ꯄꯥꯈꯪ ꯁꯥꯔꯤ ꯅꯠꯇꯤꯌꯦ ꯃꯤ ꯑꯣꯖꯥ ꯃꯌꯥꯝ ꯄꯤꯕꯤꯔꯤꯁꯤꯕꯨ
ꯌꯥꯔꯦ ꯏꯈꯠꯈꯠꯂꯗꯅ
ꯑꯌꯥ ꯑꯩꯒꯤ ꯈꯨꯖꯤꯟ
ꯀꯩꯗꯧꯔꯦ
ꯍꯧꯖꯤꯛ ꯀꯩꯅꯣꯅ- ꯁꯝꯅ ꯀꯩꯅꯣ ꯑꯁ ꯀꯩꯅꯣ ꯍꯥꯏꯕ ꯍꯩꯇ꯭ꯔꯦ ꯌꯥꯗ꯭ꯔꯦ ꯑꯌꯥ
ꯄꯟꯗ꯭ꯔꯕ ꯁꯝꯗꯣ
ꯎꯝ ꯑꯩꯒꯤ ꯈꯨꯖꯤ ꯈꯨꯖꯤꯟꯖꯤ ꯌꯥꯝ ꯑꯥ ꯀꯩ ꯍꯥꯏꯅꯤ ꯀꯟꯗꯕꯗꯣ
ꯑꯗꯨ- ꯑꯗꯨ ꯑꯣꯏꯌꯦꯕ ꯑꯗꯨꯒꯤ
ꯑꯩꯈꯣꯏꯒꯤꯅꯦ ꯍꯧꯖꯤꯛ ꯉꯥꯅꯨ ꯂꯩꯕꯁꯦ ꯀꯌꯥꯅꯣꯗꯤ ꯈꯪꯗꯦ ꯑꯩꯅ ꯎꯕꯁꯤꯗꯤ ꯑꯥ ꯑꯩ- ꯑꯩ ꯍꯧꯖꯤꯛ ꯎꯕꯁꯦ ꯑꯅꯤꯁꯤꯗ ꯂꯩꯔꯦ ꯑꯁꯤꯗ ꯑꯃꯥꯒ ꯃꯆꯥ ꯑꯃꯥ ꯑꯥ ꯆꯠꯂꯦ ꯃꯔꯤ ꯁꯨꯔꯦ ꯑꯗꯨꯗꯤ ꯑꯗꯨꯒ ꯃꯆꯥ ꯑꯃꯒ ꯂꯩꯔꯦ ꯑꯗꯨꯒ ꯑꯃꯅꯥ ꯎꯝ ꯃꯥꯒꯤ ꯌꯦꯔꯨꯝ ꯑꯣꯜꯂꯛꯇꯣꯏꯕ ꯑꯃꯥ
ꯌꯥꯝꯃꯤꯅ ꯑꯗꯨꯅꯦ
ꯌꯥꯝꯗꯦ ꯑꯃ ꯑꯅꯤ ꯑꯍꯨꯝ ꯃꯔꯤ ꯃꯉꯥ ꯇꯔꯨꯛ- ꯇꯔꯨꯛꯒꯨꯝꯕ ꯈꯛꯇ ꯑꯣꯏꯔꯝꯅꯤ ꯃꯆꯥ - ꯃꯆꯥ ꯑꯅꯤ
ꯇꯔꯨꯛꯇꯨꯅ ꯊꯥ ꯇꯔꯨꯛꯃꯨꯛ ꯂꯩꯔꯗꯤ ꯑꯗꯨꯝ ꯀꯨꯟꯃꯨꯛꯇꯤ ꯁꯨꯅꯤꯗꯣ
ꯑꯃꯗꯨꯗꯤ ꯄꯥꯈꯪ ꯁꯔꯤꯗꯨꯅꯦ
ꯍꯥ ꯍꯥ ꯄꯥꯈꯪ ꯁꯔꯤ - ꯄꯥꯈꯪ ꯁꯔꯤꯗꯣ ꯆꯅꯤꯄꯥꯥꯟꯒꯤ ꯌꯣꯟꯕꯤꯒꯦ ꯍꯥꯏꯕ
ꯍꯣꯏ ꯃꯤ ꯃꯤ ꯆꯥꯅꯕ-ꯆꯥ ꯃꯤꯁꯨ ꯆꯥ - ꯆꯥꯗꯣꯏꯅꯦ ꯌꯥꯝ ꯇꯥꯡꯅ ꯌꯣꯜꯂꯒ ꯀꯩꯗꯧꯗꯣꯏꯅꯣ
ꯑꯦ ꯍꯣꯔꯦꯟꯀꯣ ꯑꯦ ꯍꯌꯦꯡꯁꯨ ꯌꯥꯏ ꯅꯣꯏ ꯕꯥꯗ ꯍꯪꯑꯣꯕ ꯀꯣ ꯕꯥꯕꯥ ꯁꯤ ꯉꯥꯅꯨ ꯂꯥꯕꯥꯁꯦ ꯆꯅꯤꯄꯥꯟꯒꯤ ꯌꯣꯟꯁꯦ ꯍꯥꯏꯌꯣ
ꯆꯅꯤꯄꯥꯥꯟ ꯍꯥꯏꯕꯁꯦ ꯑꯦꯠ ꯍꯟꯗ꯭ꯔꯦꯠ ꯅꯠꯇ꯭ꯔꯣ
ꯑꯗꯨꯅꯤꯅꯦ ꯍꯪꯉꯣ ꯍꯪ
ꯑꯗꯣ ꯎꯝ ꯑꯁꯤꯗꯤ ꯈꯪꯗꯦꯕꯀꯣ ꯑꯇꯣꯞꯄ ꯉꯥꯅꯨꯗꯤꯀꯣ ꯑꯩꯈꯣꯏ ꯕꯥꯅ ꯀꯣ ꯃꯤꯁꯨ ꯆꯥꯗꯣꯏꯕ ꯄꯣꯠꯇꯨꯕꯨ ꯌꯥꯝ ꯇꯥꯡꯅ ꯌꯣꯍꯜꯂꯒ ꯀꯩꯗꯧꯗꯣꯏꯅꯣ ꯆꯥ ꯅꯤꯄꯥꯜꯗ ꯑꯗꯨꯝ ꯑꯥ ꯃꯤꯅ ꯂꯧꯒꯦ ꯍꯥꯏꯔꯗꯤꯀꯣ ꯎꯝ ꯆꯅꯤꯄꯥꯥꯟꯗ ꯑꯗꯨꯝ ꯌꯣꯜꯂꯣ ꯍꯥꯏꯕ
ꯅꯣꯏꯒꯤꯁꯤ ꯄꯤꯇꯔꯨꯛ ꯑꯃꯨꯛ ꯅꯪꯗꯧꯅ ꯄꯤꯛꯑꯝꯃꯗꯤ ꯀꯝꯗꯧꯕ
ꯆꯠꯂꯣꯍꯦ ꯄꯤꯑ-ꯄꯤꯛꯑꯗꯤ ꯀꯩꯗꯧꯕꯩ ꯌꯣꯟꯗꯣꯏꯅꯣ ꯄꯤꯛꯇꯦ
ꯑꯗꯨ ꯑꯣꯏꯔꯗꯤ ꯍꯌꯦꯡ-ꯍꯌꯦꯡꯁꯦ ꯏꯄꯥꯇꯣꯟꯈꯣꯏ ꯂꯥꯛꯑꯗꯤ ꯂꯩ ꯕꯇꯥꯔꯦ ꯑꯗꯨꯗꯤ ꯑꯦ ꯀꯩ ꯀꯩꯅꯣ ꯅꯪ ꯉꯥꯅꯨ ꯌꯣꯟꯕꯁꯦ ꯑꯩꯒꯤꯗꯤ ꯌꯥꯗꯕ꯭ꯔꯥ
ꯅꯪ ꯅꯪ ꯂꯧꯔꯒ ꯅꯪꯗꯤ ꯋꯥ ꯌꯥꯝ ꯄꯦꯠꯂꯦ ꯅꯣꯏ ꯉꯥꯅꯨꯗꯣ ꯍꯥꯎꯇ꯭ꯔꯦ ꯅꯣꯏ ꯉꯥꯅꯨꯗꯣ ꯌꯥꯝ ꯀꯜꯂꯤ ꯅꯣꯏ ꯉꯥꯅꯨꯗꯣ ꯌꯥꯝ ꯄꯤꯛꯑꯦ ꯅꯣꯏ ꯉꯥꯅꯨꯗꯣ ꯃꯁꯛ ꯊꯤꯒ ꯍꯥꯏꯔꯛ ꯑꯗꯤ ꯅꯪꯒꯤ ꯋꯥ ꯌꯥꯝ ꯄꯦꯠꯂꯦ
ꯑꯌꯥ ꯁꯨꯡꯍꯥꯏ ꯍꯥꯕꯤꯔꯣꯏ
ꯆꯥ ꯆꯥꯈ꯭ꯔꯗꯤ ꯆꯥꯈ꯭ꯔꯗꯤ ꯆꯥꯈ꯭ꯔꯦꯅ ꯀꯩꯅꯣ ꯑꯗꯨꯗ ꯍꯥꯏꯔꯀꯥꯟꯗ ꯅꯪ ꯑꯃꯨꯛ ꯄꯩꯁꯥ ꯍꯟꯕꯤꯒꯦ ꯍꯥꯏꯕ꯭ꯔꯣ
ꯎꯝ ꯍꯧꯖꯤꯛ ꯄꯨꯡ ꯀꯌꯥ ꯇꯥꯔꯒꯦ ꯄꯨꯡ ꯅꯤꯄꯥꯟ ꯅꯍꯥꯟꯅꯦ
ꯎꯝ
ꯑꯩꯅ ꯊꯕꯛ ꯇꯧꯕ ꯃꯇꯝꯗ ꯑꯥꯗ ꯈꯣꯏ ꯑꯥꯝ ꯑꯥ ꯑꯩꯅ ꯑꯍꯥꯟꯕ ꯊꯕꯛ ꯌꯥꯎꯔꯝꯕꯗꯣ ꯄꯨꯡ ꯅꯤꯄꯥꯥꯟ ꯃꯈꯥꯏꯗꯒꯤ ꯇꯔꯦꯠ ꯃꯈꯥꯏ ꯍꯥꯏꯌꯣꯕꯀꯣ ꯑꯗꯨꯒ ꯍꯣꯏ ꯑꯌꯨꯛ ꯄꯨꯡ ꯅꯤꯄꯜ ꯃꯈꯥꯏ ꯑꯗꯨꯒ ꯅꯨꯡꯗꯥꯡ ꯄꯨꯡ ꯇꯔꯦꯠ ꯃꯈꯥꯏ ꯄꯨꯡ ꯇꯔꯦꯠ ꯃꯈꯥꯏꯗꯤ ꯍꯥꯏꯒꯅꯤ ꯑꯗꯨ ꯑꯣꯏꯔꯁꯨ ꯀꯁꯇꯃꯔ ꯑꯗꯨꯝ ꯂꯩꯔꯗꯤꯀꯣ ꯂꯥꯛꯑꯗꯤꯀꯣ ꯄꯨꯡ ꯅꯤ ꯄꯥꯟ ꯑꯗꯨꯝ ꯇꯥꯏꯑꯦꯕ ꯑꯗꯨꯒ ꯌꯨꯝ ꯌꯧꯕꯁꯤꯗꯤ ꯄꯨꯡ ꯅꯤꯄꯥꯟ ꯃꯈꯥꯏ ꯑꯥꯗ ꯊꯕꯛ ꯍꯧꯖꯤꯛ ꯇꯧꯔꯝꯃꯗꯤ ꯍꯧꯖꯤꯛꯐꯥꯎ ꯌꯨꯝ ꯌꯧꯔꯣ ꯁꯥꯎꯅꯤꯡꯕꯁꯤꯗꯤꯀꯣ ꯈꯨꯋꯥ ꯑꯃꯅꯦ ꯑꯃꯨꯛ ꯈꯣꯡꯅ ꯆꯠꯇꯣꯏꯅꯦꯕꯀꯣ ꯃꯤꯅꯤꯠ ꯎꯝ ꯅꯠꯇꯦ ꯏꯃꯥꯟꯅꯕꯤ ꯑꯃꯒ ꯇꯞꯅ ꯆꯠꯂꯗꯤ ꯃꯤꯅꯤꯠ ꯀꯨꯟ ꯍꯦꯜꯂꯥ ꯆꯠꯂꯦꯕꯀꯣ
ꯎꯝ ꯑꯁ ꯑꯗꯨꯗꯤ ꯑꯗꯨꯒꯨꯝꯕ ꯊꯕꯛꯇꯤ ꯇꯧꯔꯅꯨ
ꯆꯍꯤ ꯑꯃꯗꯤ ꯇꯧꯋꯦ ꯎꯄꯥꯏ ꯂꯩꯇꯕꯩ ꯊꯕꯛ ꯊꯕꯛ ꯑꯇꯣꯞ ꯊꯤꯕ ꯇꯟꯕꯩ ꯍꯩꯁꯨ ꯍꯩꯇꯕ
ꯑꯗꯨ ꯑꯣꯏꯔꯗꯤ ꯀꯩꯅꯣ ꯇꯧꯕꯗꯅ ꯌꯨꯝꯗ ꯑꯗꯨꯝ ꯇꯨꯃꯤꯟ ꯂꯩꯌꯣ
ꯑꯁ ꯈꯨꯋꯥ ꯑꯃꯅꯦ ꯊꯥꯗꯥ ꯁꯨꯇꯤ ꯑꯅꯤꯇꯪꯅꯦꯗꯣ ꯑꯗꯨꯒ ꯑꯗꯨꯒꯤ ꯍꯣꯇꯦꯜꯒꯤ ꯃꯄꯨꯗꯣ
ꯎꯝ
ꯂꯤꯛꯁꯨ ꯂꯤꯛꯄ ꯁꯥꯊꯤꯁꯨ ꯁꯥꯊꯤꯕ ꯊꯦꯡꯅ ꯂꯥꯛꯑꯗꯤꯀꯣ ꯑꯁ ꯃꯥꯃꯤꯠꯇꯣ ꯈꯥꯅ ꯌꯦꯡꯉꯛꯑꯅꯤ ꯌꯥꯝ ꯔꯥꯁꯤ ꯌꯥꯎꯗꯕ ꯃꯤꯠꯇꯣ
ꯎꯝ
ꯑꯗꯨꯒ ꯅꯣꯏꯁꯦ ꯌꯥꯝ ꯑꯥ ꯊꯦꯡꯉꯤꯅꯦ ꯄꯨꯡ ꯅꯤꯄꯥꯥꯟ ꯃꯈꯥꯏ ꯍꯦ ꯍꯦꯂꯦꯅꯦ ꯒꯥꯏ ꯍꯥꯏꯔꯛꯀꯅꯤꯀꯣ ꯑꯃꯨꯛ ꯑꯗꯨꯒ ꯑꯈꯣꯏ ꯑꯩꯈꯣꯏꯗꯤ ꯀꯩꯁꯨꯝ ꯈꯨꯝꯗ꯭ꯔꯦ ꯑꯩꯈꯣꯏꯅ ꯊꯦꯡꯅ ꯍꯜꯂꯛꯄꯅꯤꯅ ꯑꯃꯨꯛ ꯈꯨꯝꯕꯤꯔꯗꯤꯀꯣ ꯃꯥꯅ ꯌꯦꯡ ꯊꯤꯗꯣꯏꯅꯦ ꯑꯁ ꯕꯛꯀꯦꯠ ꯄꯥꯏꯔ ꯂꯥꯛꯑꯣ ꯁꯤ ꯑ ꯎꯝ ꯁꯦꯡꯕ ꯍꯧꯔꯣ ꯀꯥꯏꯅꯀꯣ ꯌꯥꯝ ꯊꯕꯛ ꯄꯤꯔꯤꯅꯦ ꯑꯗꯨꯒ ꯑꯗꯨꯒ ꯊꯕꯛ ꯂꯣꯏꯔꯝꯗꯥꯏꯗꯅ ꯄꯨꯡ ꯇꯔꯦꯠ ꯃꯈꯥꯏ ꯇꯥꯔꯁꯨ ꯈꯣꯠꯆꯍꯟꯗꯕ
ꯏꯁ ꯀꯩꯒꯤ꯫
ꯀꯁꯇꯃꯔ ꯂꯩ ꯆꯥꯠꯂꯒꯦ ꯍꯥꯏꯔꯗꯤꯀꯣ ꯉꯥꯏꯍꯥꯛ ꯉꯥꯏꯎꯅꯦ ꯀꯁꯇꯃꯔ ꯂꯩꯅꯦ ꯑꯗꯨꯃꯥꯏꯅ ꯍꯥꯏꯔꯛꯀꯅꯤ
ꯑꯗꯨꯗꯤ ꯍꯥꯏꯔꯝꯗꯕꯤꯗ ꯑꯗꯨꯝ ꯆꯠꯄ ꯌꯥꯗ꯭ꯔꯣ꯫
ꯑꯗꯣ ꯑꯃꯨꯛ ꯂꯥꯛꯄꯗ ꯊꯕꯛ ꯃꯌꯥꯝ ꯄꯤꯔꯛꯑꯗꯤ꯫ ꯃꯥꯒꯤ ꯋꯥꯗꯣ ꯈꯨꯝꯕꯤꯕ ꯃꯤꯗꯨꯗꯀꯣ ꯌꯦꯡꯊꯤꯒꯅꯤ ꯊꯕꯛꯀ ꯃꯌꯥꯝ ꯄꯤꯔꯛꯀꯅꯤ꯫
ꯑꯗꯨꯅ ꯅꯪ ꯀꯃꯥꯏꯅ ꯆꯍꯤ ꯑꯃ ꯂꯦꯜꯂꯤꯕꯅꯣꯕ꯫
ꯆꯍꯤ ꯑꯃꯗꯤ ꯑꯗꯨꯝ ꯇꯧꯈ꯭ꯔꯦ ꯑꯗꯨꯒ ꯇꯣꯛꯈ꯭ꯔꯦ ꯇꯣꯛꯑꯒ ꯑꯃꯨꯛ ꯊꯕꯛ ꯑꯃ ꯇꯧꯕꯗꯨꯁꯨ꯫ ꯎꯝ ꯄꯨꯡꯗꯣ ꯌꯥꯗꯕ ꯄꯨꯡꯗꯣ ꯌꯥꯗꯕ ꯍꯥꯏꯁꯦ ꯄꯨꯡ ꯇꯔꯥꯃꯥꯊꯣꯏꯗꯒꯤ ꯄꯨꯡ ꯅꯤꯄꯥꯜ ꯃꯥꯄꯜ ꯐꯥꯎꯗꯨꯅ ꯍꯥꯏꯗꯤ ꯋꯤꯟꯇꯔ ꯃꯇꯝꯅꯤꯅꯀꯣ ꯄꯨꯡꯕꯨꯗꯤ ꯅꯨꯡꯉꯥꯏ ꯋꯤꯟꯇꯔ ꯃꯇꯝꯅꯤꯅ ꯍꯜꯂꯛꯄꯗ ꯒꯥꯔꯤ ꯊꯤꯟꯕꯨꯗꯤ ꯊꯤꯟꯕꯤꯌꯦꯕꯀꯣ ꯃꯄꯨꯅ ꯑꯗꯨꯗꯤ ꯂꯥꯞꯄꯒꯤ꯫ ꯑꯗꯨ ꯋꯤꯟꯇꯔ ꯃꯇꯝ ꯑꯣꯏꯕꯒꯤ ꯑꯁ ꯍꯜꯂꯛꯄꯗ ꯏꯔꯨꯕꯁꯨ ꯏꯪꯉꯦꯗꯅ꯫
ꯎꯝ
ꯚꯔꯥ ꯂꯩꯕꯅꯦ ꯏꯁꯤꯡ ꯁꯥꯍꯟꯅꯕꯁꯨ ꯂꯩꯇꯦꯗꯅꯦ꯫
ꯌꯥꯝ ꯋꯥꯔꯝꯅꯦꯕꯨ ꯅꯪꯁꯦ꯫
ꯑꯁ ꯑꯗꯨꯒꯤ ꯑꯗꯨꯁꯨ ꯊꯥ ꯑꯃꯇꯪꯊꯣꯔꯛ ꯇꯣꯛꯑꯦ꯫
ꯌꯥꯗꯦꯕꯑꯗꯨꯨꯒꯤ ꯑꯍꯥ
ꯅꯪꯁꯤꯒꯣ ꯌꯥꯗ꯭ꯔꯦꯕꯨ
ꯑꯗꯨ ꯑꯇꯨꯗꯤ ꯄꯨꯡ ꯃꯥꯄꯜꯗ ꯍꯜꯂꯛꯄ ꯍꯥꯏꯕꯁꯦ ꯌꯥꯝ ꯋꯥꯏꯑꯦꯕ ꯅꯨꯡꯁꯤꯠꯁꯨ ꯌꯥꯝ ꯁꯤꯠꯂꯤꯗ ꯋꯥꯏꯟ ꯇꯔ ꯃꯇꯝꯅꯦ ꯂꯣꯛꯁꯨ ꯑꯃꯨꯛ ꯍꯧꯔꯛꯑꯦ꯫ ꯑꯗꯨꯗ ꯃꯣꯏꯒꯤ ꯍꯦꯟꯖꯥꯡ